ꯑꯣ ꯇꯥꯕ꯭ꯔꯥ꯫
ꯇꯌꯦ꯫
ꯑꯩ ꯀꯩꯅꯣ ꯑꯅꯤ ꯆꯠꯂ ꯂꯩꯔꯤꯅꯦ ꯀꯩꯅꯣ ꯊꯣꯛꯣꯔꯛꯇꯦꯅꯦ ꯅꯝꯕꯔ꯫
ꯀꯩꯒꯤꯅꯣ ꯉꯁꯥꯏ ꯉꯁꯥꯏ ꯁꯥꯟꯅꯈꯤꯕꯒꯤꯔꯣ꯫
ꯁꯥꯟꯅꯗꯦ ꯑꯩꯅ ꯅꯪ ꯑꯩ ꯇꯧꯔꯛꯀꯦꯅ ꯇꯧꯕꯗꯣ꯫
ꯑꯥ꯫
ꯑꯗꯨ ꯇꯧꯕꯗꯨ ꯉꯁꯤꯒꯤꯗꯤ ꯂꯣꯏꯔꯦ ꯍꯥꯏꯅ ꯍꯥꯏꯔꯛꯄ꯫
ꯂꯣꯏꯔꯦ ꯍꯥꯏꯔꯦ ꯑꯗꯨ ꯃꯊꯪ ꯅꯝꯕꯗ ꯑꯃꯨꯛ ꯆꯠꯂꯦ ꯃꯊꯪ ꯅꯝꯕꯗꯗꯤ ꯆꯠꯂꯦꯀꯣ ꯅꯪꯉꯣꯟꯗ ꯊꯣꯛꯂꯛꯇꯦ ꯍꯥꯏꯕꯗꯣ꯫
ꯁꯣꯝꯗ ꯁꯣꯝꯗꯗꯤ ꯑꯃꯨꯛ ꯊꯣꯛꯂꯛꯄ ꯑꯩꯉꯣꯟꯗꯗꯤ ꯆꯠꯂꯤꯕ꯫
ꯑꯩꯉꯣꯟꯗꯁꯨ ꯅꯪ ꯅꯪꯒꯤ ꯀꯩꯅꯣꯁꯤꯗ ꯇꯧꯀꯥꯟꯗ ꯉꯁꯤꯒꯤ ꯅꯪꯉꯣꯟꯗꯗꯤ ꯂꯣꯏꯔꯦꯅ ꯁꯨꯝ ꯍꯥꯏꯔꯛꯄ ꯑꯗꯩ ꯉꯥꯏꯍꯥꯛ ꯂꯩꯔꯒ ꯑꯃꯨꯛꯀ ꯑꯃꯨꯛ ꯆꯠꯂꯦ ꯑꯗꯨꯏꯅꯦ ꯏꯕꯥꯅꯤ ꯋꯥꯔꯤ ꯁꯥꯟꯅꯩꯁꯤ꯫ ꯀꯃꯥꯏꯅ ꯇꯧꯕꯅꯣ ꯈꯪꯗꯦ ꯑꯩꯁꯦ꯫
ꯑꯗꯨꯗ ꯄꯩꯁꯥ
ꯈꯪꯗꯦ꯫
ꯋꯥꯟ ꯗꯦꯗꯗꯤ ꯂꯣꯏꯅ ꯉꯝꯕꯗꯤ ꯉꯝꯃꯣꯏꯗ ꯉꯝꯕꯗꯤ ꯂꯣꯏꯅ꯫
ꯑꯥ꯫
ꯅꯣꯡꯃꯗ꯫
ꯅꯣꯡꯃꯗ ꯃꯉꯥ ꯍꯛꯇ ꯅꯥꯠꯇꯔꯣ ꯃꯣꯏ ꯄꯤꯔꯤꯁꯦ꯫
ꯃꯉꯥ ꯑꯣꯏꯗꯣꯏꯕ ꯑꯗꯣ ꯑꯩꯈꯣꯏ ꯃꯤ ꯑꯍꯨꯝ ꯑꯣꯏꯔꯒꯗꯤ ꯌꯥꯝ ꯃꯤ ꯑꯅꯤ ꯑꯣꯏꯔꯒꯗꯤ ꯌꯥꯕ ꯃꯤ ꯑꯅꯤ ꯑꯍꯨꯝ ꯐꯔꯛ ꯐꯔꯛ ꯇꯥꯕ ꯑꯃꯅ ꯃꯉꯥ ꯇꯧꯕ ꯑꯃꯅ ꯃꯉꯥ ꯇꯧꯕꯗꯤ ꯌꯥꯏꯌꯦꯗꯅ꯫
ꯑꯥ꯫
ꯑ ꯑꯃꯗ ꯑꯃꯨꯛ ꯑꯃ ꯇꯧꯕꯗ ꯐꯔꯛ ꯇꯥꯏꯕ꯫
ꯃꯥꯅꯦ ꯇꯥꯏꯃꯤꯡ ꯀꯩꯅꯣꯗꯤ ꯃꯇꯝꯁꯦ ꯍꯦꯛ ꯆꯥꯟꯅꯗꯕꯁꯨ ꯌꯥꯎꯏꯅꯦ ꯊꯕꯛꯁꯦ ꯇꯣꯉꯥꯟ ꯇꯣꯉꯥꯟ ꯇꯧꯅꯕꯅꯤꯅ ꯀꯣ꯫
ꯃꯥꯅꯦ ꯑꯗꯨꯅꯤ ꯑꯩꯅ ꯈꯪꯅ ꯆꯥꯟꯅꯕ
ꯉꯁꯥꯏꯁꯨ ꯍꯥꯏꯔꯦ ꯃꯣꯏꯒꯤ ꯑꯆꯧꯕ ꯀꯩꯅꯣꯗꯨꯗ꯫꯫ ꯃꯣꯏ ꯃꯤ ꯆꯅꯤ ꯍꯦꯟꯅ ꯌꯥꯎꯕ ꯑꯃ ꯁꯦꯝꯃꯦꯅ ꯍꯥꯏꯕꯗꯣ꯫ ꯑꯗꯨꯁꯨ ꯑꯗꯨꯁꯨ ꯃꯤ ꯌꯥꯝ ꯍꯣꯏ ꯑꯗꯨꯁꯨ ꯃꯤ ꯌꯥꯝꯖꯕꯒꯤ ꯋꯥꯅꯤ ꯍꯥꯏꯕ꯫ ꯃꯥꯗꯤ ꯑꯅꯧꯕ ꯌꯥꯎꯕꯅꯤꯅ ꯃꯥꯒꯤꯗꯤ꯫ ꯀꯩꯅꯣꯗꯣ ꯈꯪꯅ ꯆꯥꯟꯅꯕꯗꯨ ꯌꯥꯝ ꯌꯥꯎꯗꯕꯖꯥꯠꯅꯤ꯫
ꯁꯥꯔꯅ ꯇꯧꯕꯗꯣ ꯁꯥꯔꯅ ꯇꯧꯕꯗꯣ ꯃꯥꯒꯤ ꯃꯤꯡꯒ ꯃꯥꯒꯤ ꯀꯩꯅꯣꯗꯣ ꯅꯝꯕꯔꯗꯣ ꯍꯥꯞꯆꯜꯍꯜꯂꯤꯗꯅ ꯑꯩꯈꯣꯏꯅ ꯀꯩꯅꯣ ꯇꯧꯕꯗ꯫
ꯃꯅꯨꯡ ꯆꯪꯉꯀꯥꯟꯗ ꯑꯗꯨꯗꯣ꯫ ꯑꯩꯈꯣꯏꯅ ꯃꯥꯅ ꯇꯧꯔꯤꯗꯨꯃꯅ ꯑꯩꯈꯣꯏꯁꯨ ꯄꯩꯁꯥꯗꯨꯝ ꯃꯆꯥ ꯃꯆꯥ ꯂꯧꯔꯒ ꯃꯥꯒꯤ ꯃꯑꯣꯡꯗ ꯍꯥꯞꯄꯁꯤ ꯌꯥꯔꯣꯏꯗ꯭ꯔꯥ ꯀꯃꯥꯏ ꯇꯧꯕꯖꯥꯠꯣ
ꯀꯩꯅꯣꯗꯤ ꯍꯥꯐꯝ ꯃꯐꯝꯗꯤ ꯌꯥꯎꯗꯤ ꯌꯥꯎꯕꯅꯦ ꯑꯗꯨ ꯃꯥꯅꯗꯤ ꯌꯥꯗꯦꯅꯗꯤ ꯍꯥꯏꯌꯦ ꯑꯩꯁꯨ ꯑꯗꯨꯒꯤ ꯃꯇꯥꯡꯗꯣ ꯈꯪꯗꯦ
ꯑꯣ ꯑꯗꯨ ꯑꯗꯨꯗꯤ ꯁꯤꯁꯦ ꯃꯣꯏ ꯃꯅꯨꯡꯗ ꯌꯥꯅꯔꯒ ꯆꯦꯟꯕ ꯑꯣꯏꯔꯝꯒꯅꯤ
ꯑꯣꯏꯣꯏꯔꯝꯒꯅꯤ ꯀꯩꯅꯣꯃ ꯃꯣꯏꯒꯤ ꯅꯝꯕꯔ ꯑꯃ ꯂꯩꯕ ꯃꯥꯜꯂꯦ ꯑꯥꯗ ꯃꯁꯛ ꯈꯪꯅꯤꯡꯉꯥꯏꯒꯤ
ꯃꯥꯅꯤ ꯃꯥꯅꯤ ꯃꯥꯅꯤ ꯃꯥꯅꯤ ꯃꯥꯅ ꯃꯀꯣꯛ ꯑꯣꯏꯅ ꯂꯩ ꯃꯥꯜꯂꯕ ꯁꯣꯝꯗ
ꯍꯣꯏ ꯑꯗꯨꯒꯤ ꯃꯈꯥꯗ ꯑꯗꯨꯝ ꯆꯠꯄ ꯑꯣꯏ ꯃꯥꯜꯂꯦꯕ
ꯑꯗꯨꯗꯤ ꯌꯥꯔꯣꯏ ꯑꯗꯨꯗꯤ ꯁꯍꯔꯗ ꯑꯩꯈꯣꯏ ꯍꯥꯏꯕ ꯌꯥꯏꯗꯅ ꯑꯩꯈꯣꯏ ꯃꯤ ꯄꯨꯔꯛꯀꯦ ꯄꯩꯁꯥꯗꯨꯣ ꯈꯤꯇꯪ ꯈꯥꯏꯕꯤꯌꯣ ꯑꯩꯅ
ꯌꯥꯏꯌꯦꯦ ꯁꯤ ꯑꯗꯨꯅꯦ ꯑꯩꯅ ꯈꯜꯂꯤꯁꯦ
ꯃꯤ ꯃꯤ ꯇꯔꯨꯛ ꯃꯤ ꯑꯃꯗ ꯆꯥꯇ꯭ꯔꯨꯛ ꯑꯣꯏꯔꯒꯗꯤ ꯑꯩꯈꯉꯣꯟꯗ ꯆꯅꯤꯗ ꯈꯛ ꯄꯤꯕ ꯌꯥꯏꯗꯅ
ꯍꯣꯏ
ꯑꯗꯨꯃꯥꯏꯅ ꯇꯧꯔꯒ ꯃꯤ ꯄꯨꯔꯛꯀꯦ ꯅꯪꯒꯤꯗꯣ ꯅꯪ ꯈꯤꯇꯪ ꯂꯧꯍꯧꯔꯣ ꯑꯣꯝꯖꯥ ꯑꯗꯨꯒ ꯑꯩꯈꯣꯏꯗꯁꯨ ꯈꯤꯇꯪ ꯈꯥꯏꯕꯤꯔꯣꯅꯦ
ꯃꯥꯅꯦ ꯌꯥꯗꯤ ꯌꯥꯕꯅꯦ ꯑꯗꯨꯁꯨ ꯑꯗꯨꯅꯅꯦ ꯑꯩꯅ ꯇꯁꯦꯡꯅ ꯐꯪꯕ꯭ꯔꯥ ꯐꯪꯗꯕ꯭ꯔꯥ ꯍꯥꯟꯅ ꯈꯪꯅꯤꯡꯉꯤꯁꯦ
ꯑꯗꯨꯅꯦ ꯑꯗꯨꯅꯦ ꯅꯪ ꯁꯤꯒ ꯃꯥꯄꯜ ꯁꯤꯒ ꯃꯥꯄꯜ ꯁꯨꯗꯣꯏꯔꯥ
ꯎꯗꯣꯏꯅ
ꯇꯔꯥ ꯑꯗꯨ ꯑꯦ ꯇ꯭ꯔꯅꯤꯄꯥ ꯅꯠꯇ꯭ꯔꯒ ꯀꯨꯟꯊ꯭ꯔꯥ ꯍꯥꯏ ꯑꯁꯤꯁꯨ ꯋꯥꯗꯤꯤ ꯋꯥꯠꯂꯤ ꯇꯔꯥꯅꯤꯄꯥꯥꯟꯗꯨꯗ ꯑꯣꯏꯔꯒꯗꯤꯀꯣ ꯑꯗꯨꯝ ꯁꯨꯍꯟꯕ ꯌꯥꯔꯕꯅꯦꯕ ꯍꯌꯦꯡ ꯍꯪꯆꯤꯠ ꯑꯣ ꯊ꯭ꯔꯥ ꯍꯥꯏꯔꯤꯁꯦꯁ
ꯑꯃꯨꯛꯇꯪ ꯌꯥꯔꯦ ꯈꯪꯉꯗꯤ ꯋꯥꯔꯤꯗꯨ ꯇꯧꯕ ꯌꯥꯏꯗꯅ ꯍꯦꯛ ꯍꯥꯏꯖꯤꯜꯂꯨꯔꯒ ꯃꯤꯉꯣꯟꯗ ꯑꯩꯅ ꯑꯃꯨꯛ ꯑꯦ ꯑꯗꯨꯅꯤ ꯑꯗꯥꯅꯤꯅ ꯑꯩ ꯏꯁꯥꯅ ꯑꯁꯦꯡꯕꯗꯨꯣ ꯈꯪꯗ꯭ꯔꯤꯀꯥꯟꯗ ꯍꯥꯏꯖꯤꯜꯂꯨꯔꯒ ꯑꯃꯨꯛ ꯍꯌꯦꯡꯋꯥꯏ ꯀꯩꯒꯨꯝꯕ ꯁꯨꯝ ꯁꯣꯏꯔꯒꯗꯤ ꯑꯩꯉꯣꯟꯗꯁꯨ ꯃꯤꯡꯆꯠꯇꯨ ꯊꯤꯗꯅ
ꯑꯃꯨꯛ ꯋꯥꯔꯤ ꯁꯥꯟꯅꯕꯒꯤ ꯑꯣꯏꯕꯅꯤꯅ ꯑꯃꯨꯛꯀ ꯃꯥꯡꯉꯁꯨ ꯑꯃꯨꯛ ꯂꯣꯝꯃꯗꯤ ꯁꯤꯗꯤ ꯃꯥꯡꯗꯤ ꯃꯥꯡꯉꯝꯃꯦ ꯑ ꯁꯨꯝ ꯈꯟꯕꯗ
ꯌꯥꯝꯕ ꯌꯥꯝꯗꯕ ꯑꯍꯥꯟꯕ ꯌꯥꯎꯕꯒꯤ ꯈꯤꯇꯪ ꯆꯪꯈꯤꯕꯗꯣ ꯑꯥ ꯑꯗꯨꯅꯤꯗ ꯄꯩꯁꯥꯒꯤ ꯅꯠꯇꯕ ꯑꯩꯅ ꯍꯥꯏꯕ ꯄꯣꯠꯁꯦ ꯍꯦꯛꯇ ꯁꯣꯏꯌꯦ ꯀꯥꯏꯅ ꯃꯤꯅ ꯁꯨꯝ ꯍꯥꯏꯅ ꯍꯥꯏꯔꯒꯗꯤ ꯅꯨꯡꯉꯥꯏꯇꯦꯗꯅ ꯑꯗꯨ ꯐꯪꯉꯦ ꯇꯁꯦꯡꯅ ꯈꯪ ꯇꯥꯔꯒꯗꯤ ꯃꯃꯥꯡꯗ ꯐꯪꯈꯤꯕꯒꯤ ꯉꯁꯥꯏ ꯀꯩꯅꯣꯗ ꯑꯩꯈꯣꯏꯒꯤ ꯀꯩꯅꯣꯗ ꯊꯥꯒꯠꯂꯛꯄꯗꯣ ꯅꯪꯅ
ꯃꯥꯅꯦ ꯃꯥꯅꯦ
ꯐꯪꯈꯤꯕꯒꯤ ꯀꯩꯅꯣ ꯂꯩꯇꯥꯥꯔꯒꯗꯤ ꯄ꯭ꯔꯃꯥꯟ ꯂꯩꯔꯒꯗꯤ ꯊꯥꯒꯠꯄꯤꯔꯣꯅ ꯍꯥꯏꯕꯗꯣ
ꯃꯥꯁꯦ ꯍꯧꯖꯤꯛꯇꯤ ꯌꯦꯡꯗ꯭ꯔꯤ ꯃꯥꯂꯗꯥ ꯑꯩꯅ ꯍꯥꯏꯕꯗꯣ ꯃꯥ ꯎꯔꯒꯗꯤ ꯃꯥꯒꯤ ꯊꯥꯒꯠꯂꯛꯀꯗꯧ ꯃꯥꯜꯂꯦ ꯃꯥꯅ ꯐꯪꯕꯩꯗ
ꯍ
ꯃꯥꯅ ꯐꯪꯕꯩꯗꯨ ꯃꯥꯒꯤꯗꯤ ꯃꯤ ꯍꯥꯞꯄꯒꯤ ꯐꯪꯕꯁꯨ ꯌꯥꯝꯃꯤꯅꯦ ꯑꯗꯣ ꯑꯗꯨ
ꯑꯗꯨꯅꯦ ꯉꯁꯥꯏꯒꯤ ꯑꯃꯗꯨꯗ ꯑꯩꯈꯣꯏꯒꯤ ꯁꯤꯒꯤ ꯀꯩꯅꯣꯁꯦ ꯅꯠꯇꯕꯗ ꯑꯃ ꯃꯐꯝ ꯑꯃ ꯃꯤ ꯆꯅꯤ ꯍꯦꯟꯅ ꯁꯦꯝꯕ ꯑꯃ ꯂꯩꯌꯦꯅ ꯍꯥꯏꯕꯗꯣ ꯑꯗꯨꯗꯤ ꯆꯅꯤꯃꯨꯛ ꯍꯦꯟꯈ꯭ꯔꯗꯤ ꯂꯣꯏꯅꯃꯛ ꯌꯥꯎꯔꯗꯤ ꯆꯅꯤꯗꯨꯗ ꯀꯩꯅꯣ ꯈꯔ ꯄꯥꯟꯅꯔꯗꯤ ꯑꯥ ꯌꯧꯔꯦꯕ
ꯌꯥꯧꯔꯦ ꯌꯥꯧꯔꯦ ꯂꯤꯁꯤꯡ ꯇꯔꯥꯅꯤꯊꯣꯏ ꯑꯗꯨꯠꯇꯣ
ꯎꯝ ꯃꯤ ꯆꯅꯤ ꯌꯧꯈ꯭ꯔꯗꯤ ꯑꯗꯨ ꯈꯛꯇ ꯑꯣꯏꯔꯝꯃꯣꯏ ꯌꯥꯝꯃꯅꯦ
ꯇꯔꯨꯛ ꯆꯥꯇ꯭ꯔꯨꯛ ꯑꯣꯏꯔꯝꯃꯗꯤ
ꯁꯥꯥꯗꯣ ꯑꯌꯦ ꯑꯣꯏꯔꯦ
ꯅꯥꯀꯣꯡꯗ ꯅꯥꯄꯤꯗꯣ ꯍꯥꯞꯇ꯭ꯔꯒꯗꯤ ꯅꯨꯡꯉꯥꯏꯔꯣꯏ
ꯑꯩꯁꯨ ꯏꯌꯥꯔꯄꯤꯤꯁ ꯑꯣꯏꯅ ꯍꯥꯞꯄꯦ ꯅꯨꯡꯉꯥꯏꯇꯦ ꯑꯅꯛꯞꯄꯤ ꯑꯃ ꯀꯩꯅꯣꯗꯨꯅꯐꯗꯧ ꯃꯥꯜꯂꯤ
ꯍꯥꯏꯐꯦꯠꯇꯪ ꯈꯣꯠꯂꯨꯅ ꯍꯧꯖꯤꯛ ꯃꯥꯒꯤꯗꯣ ꯃꯤ ꯆꯅꯤꯒ ꯂꯨꯄꯥ ꯆꯥꯇ꯭ꯔꯨꯛ ꯆꯥꯇ꯭ꯔꯨꯛ ꯂꯧꯔꯒ ꯅꯪ ꯅꯥꯀꯣꯡ ꯍꯥꯞꯄꯤꯗꯨꯣ ꯌꯥꯎꯔꯒꯗꯤ
ꯎꯝ ꯀꯌꯥ ꯇꯥꯔꯒꯦ ꯌꯦꯡꯒꯦꯀꯣ ꯑꯗꯨꯗꯤ ꯃꯤꯁꯦ ꯆꯅꯤ ꯍꯦꯜꯂꯦꯅ ꯍꯥꯏꯕꯅꯤ ꯑꯗꯨ ꯆꯅꯤꯗ ꯑꯗꯨꯝ ꯄꯥꯁꯦꯕꯀꯣ ꯑꯃꯒ ꯀꯨꯟ
ꯑꯣ ꯑꯣ ꯑꯗꯨꯃꯥꯏꯅ ꯂꯥꯛꯀꯗꯧ ꯃꯕ ꯑꯩꯁꯨ ꯉꯁꯥꯏ ꯑꯃ ꯑꯃꯉꯛꯄꯨꯅꯤ
ꯑꯗꯨ ꯂꯩ
ꯌꯥ ꯃꯗꯤ
ꯍꯦꯜꯂꯦ ꯍꯥꯏꯌꯦ ꯑꯗꯣ ꯑꯩꯈꯣꯏ ꯑꯩꯈꯣꯏ ꯒꯥꯗꯤ ꯊꯥꯕ ꯅꯠꯇ꯭ꯔꯤꯀꯣ
ꯌꯥꯃꯤꯗꯤ
ꯎꯝ ꯑꯩꯈꯣꯏꯒꯤꯁꯤꯗꯤ ꯌꯥꯝꯃꯒ ꯃꯤ ꯃꯉꯥ ꯇꯔꯨꯛ ꯑꯗꯨꯃꯏꯅ ꯁꯨꯔꯝꯈꯤꯅꯦꯕ ꯑꯩꯈꯣꯏꯒꯤꯁꯤ ꯅꯠꯇꯕ ꯑꯇꯣꯞꯄ ꯒ꯭ꯔꯨꯞ ꯂꯩꯔꯤ ꯃꯥꯅꯤ ꯃꯥꯒꯤ
ꯂꯩꯔꯝꯃꯅꯤ ꯑꯇꯣꯞꯄꯁꯨ ꯑꯗꯨ ꯃꯥꯁꯨ ꯋꯥ ꯋꯥꯔꯤ ꯁꯥꯟꯅꯕꯗꯨꯣ ꯑꯣꯏꯔꯝꯒꯅꯤ ꯁꯥꯟꯅꯗ꯭ꯔꯒꯗꯤ ꯐꯪꯉꯣꯏ ꯃꯥꯁꯨ
ꯅꯅ ꯑꯉꯥꯡ ꯑꯃ ꯐꯣꯟ ꯇꯧꯔꯝꯃꯦꯕ ꯉꯁꯥꯏꯣꯏ ꯃꯣꯏꯒꯤ ꯑꯆꯧꯕ ꯀꯩꯅꯣꯗꯨꯗ ꯑꯩ ꯑꯩꯒꯤ ꯅꯝꯕꯔꯁꯨ ꯊꯥꯒꯠꯂꯦꯅꯗꯤ ꯍꯥꯏꯕ
ꯃꯣꯏꯗꯨꯗ ꯃꯣꯏꯒꯤꯗ
ꯑꯥ ꯑꯗꯒꯤ ꯑꯩ ꯑꯩꯒꯤꯁꯦ ꯃꯣꯏꯒꯤꯗꯨꯗ ꯍꯥꯞꯆꯤꯟꯕꯗꯤ ꯅꯠꯇꯕ ꯑꯩꯒꯤ ꯀꯩꯅꯣꯗꯣ ꯁꯤꯁꯨ ꯁꯤꯁꯨ ꯌꯥꯎꯔꯦꯅ ꯁꯨꯝ ꯀꯩꯅꯣ ꯇꯧꯔ ꯊꯥꯒꯠꯂꯛꯄꯖꯥꯠ ꯑꯗꯩ ꯅꯝꯕꯔ ꯂꯧꯊꯣꯛꯑꯒ ꯇꯧꯔꯛꯄꯅꯦꯅ ꯍꯥꯏꯔꯛꯄ ꯃꯥꯅ ꯍꯥꯏꯔꯤꯁꯦ ꯍꯣꯏ ꯍꯥꯏꯔꯛꯑꯣ
ꯍꯥꯏꯔꯣ
ꯃꯥꯅ ꯍꯥꯏꯁꯦ ꯃꯥꯗꯤ ꯅꯧꯅ ꯌꯥꯎꯅꯤ ꯇꯧꯕꯇꯕꯨ ꯃꯥꯒꯤ ꯃꯃꯥꯟꯅꯕ ꯈꯔꯗꯤ ꯍꯥꯟꯅꯗꯒꯤ ꯍꯧꯅ ꯌꯥꯎꯔꯦ ꯑꯗꯨꯅ ꯐꯪꯉꯦ ꯁꯣꯏꯗꯤ ꯁꯣꯏꯗ꯭ꯔꯦ ꯁꯤꯒꯤꯗꯅ ꯃꯥꯁꯨ ꯃꯔꯝ ꯃꯁꯥꯗꯒꯤꯩ ꯈꯔ ꯈꯪꯅ ꯍꯥꯏꯔꯛꯑꯦ
ꯑꯩꯅꯉꯛꯏꯁꯤꯅ ꯃꯣꯏꯁꯦ
ꯋꯥꯔꯤ ꯁꯥꯟꯅꯍꯜꯂꯒ ꯄꯩꯁꯥ ꯐꯪꯕ ꯍꯥꯏꯁꯦ ꯀꯃꯥꯏꯅ ꯇꯧꯕꯅꯉꯥꯏꯁꯤꯅꯦꯕ ꯑꯃꯨꯛꯀ ꯁꯤꯁꯨ ꯑꯃꯨꯛꯀ
ꯑ ꯀꯩ ꯍꯥꯏꯅ ꯑꯗꯨꯝ ꯑꯩꯅ ꯑꯗꯨꯝ ꯌꯦꯡꯁꯤꯟꯕꯗ ꯁꯤꯁꯨ ꯌꯥꯏ ꯍꯥꯏꯅ ꯍꯥꯏꯌꯦꯕꯀꯣ ꯌꯥꯝ ꯆꯠꯄ ꯌꯥꯕ ꯃꯤꯅ ꯌꯥꯕ ꯑꯗꯨꯝꯕ ꯀꯩꯅꯣꯅꯦ ꯑꯩꯅ ꯍꯥꯏꯌꯦꯈꯤꯕ ꯁꯥꯖꯟꯅꯕꯗꯤ ꯅꯠꯇꯦꯕ
ꯎꯝ ꯑꯁꯦꯡꯕꯗꯤ ꯑꯁꯦꯡꯕ ꯑꯣꯏꯔꯦ ꯍꯥꯏꯗꯤ ꯍꯧꯖꯤꯛꯀꯤ ꯀꯩꯅꯣꯗꯨꯗ ꯁꯤꯗ ꯑꯩꯈꯣꯏꯅ ꯇꯧꯔꯤꯕꯁꯤꯒꯤ ꯃꯔꯝꯗ ꯁꯨꯝ ꯏꯕꯗ ꯍꯥꯏꯇꯥꯔꯦꯅꯦꯀꯣ ꯑꯗꯨ ꯇꯧꯔꯤꯕ ꯃꯤꯈꯩꯁꯤꯅ ꯁꯦꯔꯥꯟ ꯇꯨꯔꯥꯟ ꯇꯧꯕꯒꯤꯗꯤ ꯈꯪꯗꯦꯀꯣ ꯑꯁꯦꯡꯕ ꯂꯩꯕ ꯄꯣꯠꯇꯤ ꯑꯣꯏꯌꯦꯕ
ꯑꯣꯏꯔꯝꯒꯅꯤ ꯑꯣꯏꯔꯝ
ꯎꯝ
ꯃꯤꯅꯤꯠ ꯅꯤꯄꯥꯟꯗꯤ ꯆꯠꯂꯦ ꯉꯁꯤ ꯀꯅꯥ ꯀꯅꯥꯗꯤ ꯇꯧꯈ꯭ꯔꯦ
ꯑꯩꯗꯤ ꯉꯁꯥꯏꯒꯤ ꯑꯉꯥꯡ ꯑꯃ ꯑꯩꯉꯣꯟꯗ ꯇꯧꯁꯜꯂꯛꯄꯗꯨꯒ ꯀꯩꯅꯣꯗꯒꯤ ꯂꯨꯞ ꯑꯇꯣꯞꯄꯗꯒꯤ ꯍꯥꯏ ꯇꯔꯦꯅꯦ ꯑꯩꯈꯣꯏꯒꯤ ꯂꯨꯞꯇꯨꯗ ꯅꯠꯇꯕ ꯑꯗꯩ ꯇꯧꯔꯛꯄ ꯑꯉꯥꯡꯗꯨꯒ ꯋꯥꯔꯤ ꯁꯥꯟꯅꯔꯝꯃꯦ ꯃꯥꯁꯨ ꯌꯥꯎꯕꯗꯨꯗ ꯃꯥꯒ ꯈꯔ ꯇꯧꯔꯝꯃꯦ ꯑꯇꯣꯞꯄꯗꯤ ꯀꯩꯝ ꯁꯥꯟꯅꯗ꯭ꯔꯤ ꯑꯩꯈꯣꯏꯒꯤ ꯉꯔꯥꯡꯒꯤ ꯀꯩꯅꯣꯁꯤꯗꯗꯤ ꯏꯕꯥꯅꯤ ꯍꯧꯖꯤꯛ ꯁꯥꯟꯅꯩꯁꯦ ꯁꯤꯅ ꯑꯍꯥꯟꯕꯅꯤ
ꯃꯥꯅꯤ ꯃꯥꯅꯤ ꯑꯗꯨꯝ ꯃꯔꯛꯇ ꯑꯩꯈꯣꯏꯅ ꯋꯥ ꯉꯥꯡꯗꯅ ꯂꯩꯕꯗꯣ
ꯍꯣꯏ
ꯑꯗꯨꯗꯨ ꯆꯣꯡꯕꯗꯨ ꯀꯌꯥꯝ ꯂꯩꯔꯒ ꯌꯥꯕ꯭ꯔꯣ ꯑꯗꯨꯁꯨ ꯍꯪ ꯑꯣꯖꯥꯗ
ꯎꯝ ꯌꯥꯔꯒꯗꯤ ꯈ꯭ꯋꯥꯏꯗꯒꯤ ꯄꯤꯛꯄ ꯈ꯭ꯋꯥꯏꯗꯒꯤ ꯇꯦꯟꯕ ꯃꯇꯝꯗꯣ ꯑꯃꯒꯨꯝꯕꯒꯤ ꯆꯥꯡꯗꯤ ꯂꯩꯍꯟꯒꯅ ꯑꯃꯃꯨꯛꯀꯤ ꯆꯥꯡ ꯗꯒꯤ ꯍꯦꯜꯍꯟꯒꯅꯣꯅꯗꯤ ꯍꯥꯏꯕꯅꯦ ꯇꯨꯃꯤꯟꯅ ꯂꯩꯕꯗꯣ ꯍꯣꯏ
ꯑꯦ ꯑꯗꯨꯗꯤ ꯉꯁꯥꯏ ꯑꯃꯗꯨꯒ ꯁꯥꯟꯅꯕꯗꯨꯗꯤ ꯐꯅꯌꯥꯝ ꯊꯝꯃꯦꯍꯦ ꯃꯥꯒꯤꯗꯣ ꯑꯩꯅꯗꯤ ꯉꯥꯡꯕꯗ ꯃꯥꯅꯗꯤ ꯊꯝꯕ ꯌꯥꯅꯤ ꯌꯥꯅꯤꯅ
ꯇꯔꯥ ꯇꯔꯥ ꯌꯧꯔꯀꯥꯟꯗ ꯑꯗꯨꯝ ꯀꯛꯑꯣꯅ ꯍꯥꯏꯕꯗꯣ ꯀꯛꯇ꯭ꯔꯒꯁꯨ ꯎꯝ ꯃꯤꯅꯤꯠ ꯑꯃ ꯑꯅꯤ ꯍꯦꯟꯕꯗ ꯀꯩꯅꯣ ꯇꯧꯋꯤ ꯃꯁꯥꯅ ꯃꯁꯥꯅ ꯑꯗꯨꯝ ꯀꯛꯆꯈꯤ
ꯑꯣ ꯑꯗꯨꯒꯤꯗꯤ ꯑꯗꯨꯒꯤ ꯑꯣꯏꯔꯣꯏꯀꯣ ꯑꯗꯨ ꯌꯧꯗꯕꯤꯗ ꯑꯗꯨꯗꯤ ꯄꯨꯟꯅ ꯆꯣꯡꯕꯗꯣ ꯄꯥꯝꯃꯦ ꯃꯔꯛꯇ ꯆꯣꯡꯕ ꯑꯃ ꯂꯩꯕꯗꯣ ꯑꯩꯈꯣꯏꯅ ꯋꯥ ꯉꯥꯡꯗꯕꯤꯗ ꯃꯥꯒꯤ ꯀꯩꯅꯣ ꯆꯣꯡꯕꯗꯣ ꯆꯣꯡꯕꯩ ꯃꯁꯤꯡꯗꯣ ꯃꯔꯛꯇ ꯑꯩꯈꯣꯏꯅ ꯉꯥꯡꯗꯅ ꯂꯩꯕꯗꯣ ꯑꯗꯨꯒꯤ ꯃꯔꯛꯀꯤ ꯀꯩꯅꯣꯗꯣ ꯍꯥꯏ ꯍꯥꯏꯕꯅꯦ ꯈꯪꯗꯕ ꯍꯥꯏꯗꯤ ꯀꯨꯏꯅ ꯉꯥꯡꯗꯅ ꯂꯩꯔꯤꯗ ꯀꯌꯥꯝ ꯀꯨꯏꯅ
ꯈꯤꯇꯪ ꯍꯦꯟꯅ ꯍꯦꯟꯅ ꯁꯥꯟꯅꯔꯒ ꯃꯁꯥꯅ ꯑꯣꯇꯣ ꯃꯁꯥꯅ ꯀꯛꯆꯈꯤꯕꯗꯣ ꯑꯗꯨꯅꯗꯤ ꯐꯩ ꯐꯩꯗꯤ ꯍꯥꯏꯌꯦ ꯃꯔꯝꯗꯤ ꯑꯩꯈꯣꯏꯅ ꯑꯁꯨꯝ ꯍꯥꯏꯅꯔꯤ ꯉꯥꯡꯅꯔꯤꯀꯥꯟꯗ ꯃꯔꯛ ꯇ ꯂꯣꯟꯌꯥꯟ ꯌꯥꯎꯈꯤꯕꯁꯦ ꯑꯩꯈꯣꯏꯒꯤ ꯂꯣꯟ ꯅꯠꯇꯕ ꯑꯇꯣꯞꯄ ꯂꯣꯟ ꯌꯥꯎꯈꯤꯕꯁꯦ ꯑꯁꯤ ꯃꯣꯏꯅ ꯂꯧꯊꯣꯛꯑꯒ ꯌꯥꯅꯅꯤꯡꯉꯥꯏꯒꯤ ꯇꯧꯋꯦꯅꯗꯤ ꯍꯥꯏꯌꯦ
ꯌꯥꯅꯅꯤꯡꯉꯥꯏ ꯑꯣ ꯌꯧꯔ ꯃꯥꯜꯂꯦ ꯀꯩꯅꯣꯁꯦ
ꯑꯥ ꯌꯦꯡꯁꯤꯁꯦ ꯃꯁꯥꯅ ꯃꯁꯥꯅ ꯑꯗꯨꯝ ꯆꯠꯈꯤꯅꯦꯕꯀꯣ
ꯃꯁꯥꯥꯅ
ꯎꯝ ꯉꯍꯥꯛꯇꯪ ꯂꯩꯔꯒ ꯑꯗꯨꯝ ꯃꯁꯥꯅ ꯌꯥꯔꯦ ꯍꯧꯖꯤꯛꯄꯨꯗꯤ ꯑꯗꯨꯝ ꯑꯩꯩꯅ ꯀꯩꯅꯣ ꯇꯧꯔꯒꯦ
ꯀꯑꯣ ꯀꯑꯣ ꯀꯑꯣ
ꯎꯝ ꯀꯣꯟꯅ ꯐꯥꯎꯅꯔꯁꯤꯀꯣ ꯑꯗꯨꯗꯤ
ꯍꯣꯔꯦꯟ ꯅꯨꯃꯤꯗꯥꯡ
ꯎꯝ